ꯑꯐ
ꯇꯥꯏꯌꯦꯌꯦ ꯇꯥꯏꯌꯦꯌꯦ
ꯀꯔꯤꯗꯧꯔꯤꯅꫭ
ꯆꯥꯛ ꯊꫭꯡꯏꯌ°
ꯀꯔꯤ ꯌꯦꯟꯖꯥꯡ ꯊꯣꯡꯉꯤꯅꯣ?
ꯉꯥ꯫
ꯑꯁ ꯉꯥ ꯌꯥꯝꯅ ꯊꯣꯡꯉꯤꯅ ꯅꯪꯗꯤ
ꯑꯍꯥꯎꯕ ꯈꯔ ꯈꯔ ꯆꯥꯗꯗꯤ ꯀꯩꯅꯣ
ꯀꯩ ꯉꯥ ꯊꯣꯡꯉꯤꯅꯣ?
ꯔꯧꯏ ꯊꯣꯡꯏ
ꯎꯝ ꯔꯧ ꯀꯦꯖꯤ ꯀꯌꯥ ꯊꯣꯡꯉꯤꯕꯥ?
ꯀꯦꯖꯤ ꯑꯅꯤ ꯃꯨꯛ
ꯎꯝ ꯅꫭꯏ ꯃꯤ ꯀꯌꯥꯝ ꯆꯥꯒꯦ?
ꯑꯩꯈꯣꯏ ꯃꯤ ꯇꯔꯦꯠ ꯆꯥꯏ꯫
ꯇꯥꯔꯦꯠ?
ꯎꯝꯝ
ꯑꯣꯑ ꯌꯥꯝꯃꯤ ꯅꯥ ꯃꯤ ꯇꯔꯔ°ꯠꯇꯤ
ꯌꯥꯃꯤ ꯅꯣꯏꯒꯤꯗꯤ ꯀꯌꯥ ꯆꯥꯒꯦ?
ꯑꯩꯈꯣꯏꯗꯤ ꯑꯍꯨꯝ ꯈꯛ ꯆꯥꯏ꯫ ꯑꯩꯅꯦ ꯑꯩ ꯅꯨꯄꯥꯅꯦ ꯑꯗꯨꯒ ꯏꯆꯥ ꯅꯨꯨꯄꯤ ꯑꯃꯒꯥ꯫
ꯑꯣꯑꯑ
ꯎꯝꯝ ꯉꯥꯛ ꯔꯧ ꯊꯣꯡꯕꯁꯤ ꯀꯃꯥꯏ ꯀꯃꯥꯏ ꯊꯣꯡꯕꯒꯦ ꯈꯨꯊꯣꯡ ꯃꯥꯟꯅꯗꯦꯅ ꯑꯃꯒ ꯑꯃꯒ?
ꯑꯃꯒ ꯑꯃꯒ ꯃꯥꯟꯅꯗꯦꯅꯥ ꯐꯖꯅ ꯏꯁꯤꯡ ꯃꯥꯥꯏ ꯃꯥꯒꯤ ꯑꯄꯥꯝꯕ ꯍꯥꯏꯗꯨꯅꯤ꯫
ꯑꯣꯑ ꯅꯪꯗꯤ ꯀꯃꯥꯏꯅ ꯊꯣꯡꯒꯦ ꯍꯥꯏꯁꯦ?
ꯑꯩꯈꯣꯏꯗꯤ ꯃꯤꯒꯤꯗꯤ ꯁꯨꯝ ꯀꯩꯅꯣ ꯇꯧꯔꯤ ꯃꯌꯥꯝꯗꯣ ꯍꯥꯟꯅ ꯁꯨꯝ ꯐꯨꯠꯇꯣꯛꯑꯒ ꯊꯣꯡꯕꯁꯨ ꯌꯥꯎꯏꯗꯅꯥ꯫
ꯑꫭꯑ
ꯑꯩꯈꯣꯏꯗꯤ ꯉꯧꯔꯒ ꯇꯧꯔꯒ ꯐꯖꯅꯥ꯫ ꯊꯣꯡꯉꯦꯅ ꯇꯗꯤ ꯆꯥꯅꯤꯡꯗꯦ
ꯎꯝ ꯑꯗꯨ ꯍꯥꯏꯔꯛꯑꯣ ꯅꯪ ꯗꯤꯇꯦꯜꯁꯇꯣ
ꯊꯣꯡꯉꯦ ꯑꯩꯈꯣꯏꯒꯤ ꯇꯤꯜꯍꯧ ꯆꯅꯝ ꯊꯥꯎꯗꯣ ꯍꯥꯏꯔ ꯇꯤꯜꯍꯧ ꯆꯅꯝꯗꯣ ꯉꯧꯔꯅꯤ ꯑꯗꯒꯤ ꯉꯥꯗꯣ ꯉꯧꯔꯒ ꯇꯧꯔꯒ ꯑꯗꯨꯃꯥꯏꯅ ꯇꯧꯔꯒ ꯊꯣꯡꯉꯦꯕ ꯍꯥꯞꯀꯗꯕ ꯃꯆꯜꯁꯤꯡꯗꯣ ꯍꯥꯞꯄꯒ
ꯎꯝ ꯍꯥꯟꯅ ꯉꯧꯔꯒ ꯅꯣꯏ ꯈꯥꯃꯦꯟ ꯑꯁꯤꯟꯕ ꯑꯗꯨꯝ ꯍꯥꯞꯄ꯭ꯔꯣ ꯉꯥ ꯊꯣꯡꯕꯗ ꯍꯥꯞꯇꯦ ꯍꯥꯞꯄꯦ
ꯅꯣꯏ ꯍꯥꯞꯇ꯭ꯔꯣ
ꯍꯥꯞꯄꯤ ꯎꯝ ꯍꯥꯞꯄ ꯌꯥꯎꯋꯤ ꯍꯥꯐꯇꯕ ꯌꯥꯎꯋꯤ
ꯆꯥꯛ ꯊꯣꯡꯗ꯭ꯔꯤꯕꯣ
ꯆꯥꯛꯂꯣ ꯊꯣꯡꯉꯦ ꯆꯥꯛꯂꯣꯏꯔꯦ
ꯀꯩ ꯌꯦꯟꯖꯥꯡ ꯊꯣꯡꯉꯤꯕ
ꯑ ꯑꯩꯈꯣꯏꯒꯤꯗꯨꯕꯨ ꯀꯩ ꯀꯥꯡꯁꯣꯏ ꯑꯣꯏꯔ ꯃꯥꯜꯂꯦ ꯀꯥꯡꯁꯣꯏ ꯊꯣꯡꯉꯦ ꯎꯝ ꯀꯥꯡꯁꯣꯏꯅ ꯍꯦꯟꯅ ꯍꯥꯎꯔꯦ
ꯀꯣꯏꯕꯒ ꯑꯝꯇ ꯆꯠꯇ꯭ꯔꯣ
ꯀꯣꯏꯕ꯭ꯔꯣ ꯑꯁ ꯉꯁꯥꯏ ꯆꯠꯂꯨꯏꯌꯦ ꯀꯣꯏꯕꯕꯨꯗꯤ ꯍꯧꯖꯤꯛ ꯑ ꯁꯤꯡꯖꯨ ꯆꯥꯕ ꯆꯧꯕꯅꯤꯗ ꯑꯦꯝ ꯌꯨꯗ
ꯑꯣ
ꯁꯤꯡꯖꯨ ꯆꯥꯕ ꯆꯠꯂꯨꯔꯦ ꯁꯤꯡꯖꯨ ꯆꯥꯔꯛꯑꯦ ꯑꯁ ꯀꯩꯅꯣ ꯁꯤꯡꯖꯨ ꯑꯦꯝ ꯌꯨꯒꯤ ꯁꯤꯡꯖꯨꯗꯨꯕꯨ ꯂꯨꯄꯥ ꯌꯥꯡꯈꯩꯒꯤꯅꯦ ꯊꯝꯅꯥꯗꯨꯃ ꯄꯤꯛ ꯊꯜꯂꯤꯅꯦ
ꯅꯣꯏ ꯃꯤ ꯀꯌꯥ ꯆꯥꯏꯅꯣ ꯍꯥꯏꯖꯦ
ꯑꯩꯈꯣꯏ ꯑꯍꯨꯝ ꯊꯝꯅꯥ ꯑꯗꯨꯕꯨ ꯍꯦꯛꯇ ꯑꯁ ꯀꯩꯅꯣꯅꯦ ꯈꯨꯌꯥꯝꯗꯤ ꯂꯩꯇ꯭ꯔꯦ ꯏꯕꯦꯝ ꯑꯩꯈꯣꯏ ꯁ꯭ꯋꯥꯏꯗꯒꯗꯤ ꯂꯨꯄꯥ ꯆꯅꯤꯒꯒꯤ ꯁꯤꯡꯖꯨ ꯑꯣꯏꯅꯤ ꯑꯗꯨꯒ ꯁꯤꯡꯖꯨ ꯊꯝꯅꯥꯗꯨꯃ ꯄꯤꯛꯊꯜꯂꯦ ꯑꯗꯨꯒ ꯀꯩꯅꯣꯒ ꯆꯥꯔꯦ ꯄꯣꯛ ꯃꯤꯛꯆꯔ ꯑꯃꯒ ꯑꯗꯨꯒ ꯀꯩꯅꯣꯒ ꯎꯝ ꯀꯩꯕ ꯀꯩꯕ ꯀꯩꯕ ꯑꯃ ꯁꯃꯣꯁꯥꯗꯣ ꯍꯥꯏꯕ ꯌꯥꯏꯅꯦ ꯁꯤꯡꯍꯔꯗꯣ ꯆꯤꯛꯀꯟ ꯁꯃꯣꯁꯥꯗꯣ ꯑꯗꯨꯗꯨꯒ ꯆꯥꯏ ꯀꯩ ꯆꯥꯛ ꯅꯪ ꯑꯗꯨꯝ ꯊꯣꯡꯕ꯭ꯔꯥ ꯎꯝ
ꯅꯣꯏꯗꯤ ꯅꯪ ꯊꯣꯡꯗ꯭ꯔꯣ
ꯑꯩꯅ ꯊꯣꯡꯉꯤ ꯑꯩꯅ ꯊꯣꯡꯕꯁꯨ ꯌꯥꯎꯋꯤ ꯑꯩ ꯅꯨꯄꯥꯅ ꯊꯣꯡꯕꯁꯨ ꯌꯥꯎꯏꯤ
ꯅꯪ ꯅꯨꯄꯥꯗꯤ ꯌꯥꯝ ꯐꯩꯅꯥ
ꯎꯝ ꯐꯩ ꯑꯗꯨꯝ ꯍꯥꯏꯕ ꯏꯜꯂꯦ ꯑꯩꯅ ꯁꯤꯇꯧ ꯁꯤꯇꯧ ꯍꯥꯏꯕ ꯑꯗꯨꯝ ꯏꯜꯂꯦ ꯈꯔ ꯑꯙꯥ ꯃꯣꯔꯥ ꯑꯣꯏꯕꯅꯤꯗ ꯑꯩꯅ ꯑꯗꯨꯝꯕ ꯅꯨꯄꯥꯗꯣ ꯄꯥꯝꯕ ꯑꯗꯨꯗ ꯑꯩꯅ ꯌꯥ ꯑꯣꯡ ꯏꯜꯍꯟꯕ ꯍꯥꯏꯇꯥꯔꯦ ꯑꯗꯨꯝ ꯌꯥꯔꯦ ꯎꯝ ꯌꯥꯎꯟꯕ ꯌꯥꯕ ꯅꯨꯄꯥ ꯊꯤꯕ
ꯑꯣ
ꯑꯥꯗꯣ ꯑꯩ ꯌꯥꯎ ꯏꯜꯍꯜꯂꯦ ꯑꯩꯅ ꯑꯩꯈꯣꯏꯗ ꯑꯩ ꯅꯨꯡꯉꯥꯏꯅ ꯐꯝꯕ ꯆꯥꯅꯕꯅ
ꯃꯥꯗꯤ ꯀꯩ ꯂꯝꯗꯩꯅꯣ
ꯑ ꯂ ꯋꯥ ꯏꯕꯝꯗ ꯍꯒꯗ ꯀꯩ ꯀꯩꯅꯣ ꯀꯔꯤ ꯀꯔꯤ ꯀꯔꯤ ꯀꯔꯤ ꯅꯣꯏꯒꯤ ꯋꯥꯉꯨꯔꯣꯝꯗꯒꯤ ꯁꯔ ꯄꯪꯇꯛꯁꯨ ꯇꯛ ꯁꯠꯇꯦꯗ ꯂꯨꯍꯣꯡꯉꯕꯗꯒꯤ ꯍꯦꯟꯅ ꯑꯗꯩ ꯆꯠꯇ꯭ꯔꯤ ꯂꯝꯗꯣ ꯂꯥꯞꯄꯅꯅꯦ ꯆꯠꯇ꯭ꯔꯤ ꯀꯨꯣꯏꯏꯅꯤꯡꯉꯥꯏ ꯃꯐꯝ ꯂꯩꯇꯦꯗ ꯎꯝ ꯀꯣꯏꯕꯗꯣ ꯍꯣꯏ ꯑꯃꯨꯛꯃꯨꯛꯇꯤ ꯃꯥ ꯑꯃꯨꯛꯃꯨꯛꯇꯤ ꯆꯠꯂꯦ ꯑꯗꯨꯗ ꯑꯩꯁꯨ ꯍꯦꯛ ꯑꯃꯨꯛ ꯃꯨꯛꯄꯗꯤ ꯌꯥꯎꯋꯦ ꯑꯉꯥꯡꯗꯣ ꯆꯥꯎ ꯄꯨꯔꯒ ꯄꯣꯛꯈꯣꯏ ꯂꯩꯕꯅꯤꯅꯅꯦ ꯄꯨꯔꯒ ꯆꯠꯂꯦ ꯑꯉꯥꯡꯗꯣ ꯃꯁꯛ ꯌꯦꯡꯕ ꯍꯦꯛ ꯍꯦꯛ
ꯥꯡ ꯑꯉꯥꯡꯗꯤ ꯆꯍꯤ ꯀꯌꯥ ꯁꯨꯔꯒꯦ
ꯆꯥꯎꯔꯦꯗ ꯀ꯭ꯂꯥꯁ ꯏꯂꯚꯦꯟ ꯇꯨꯌꯦꯦꯜꯞ ꯀꯥꯔꯦ ꯍꯟꯗꯛ ꯇꯨꯋꯜꯐ ꯊꯥꯗꯣꯏꯅꯤ ꯂꯤ ꯃꯌꯨꯝ ꯄꯥꯟꯕꯅꯤꯅ ꯏꯆꯥꯁꯨ ꯑꯃꯈꯛꯇꯗꯤ ꯄꯣꯛꯇꯦ ꯅꯨꯄꯤ ꯑꯃꯃ ꯄꯣꯛꯋꯦ
ꯀꯥꯡ ꯀꯣꯏꯕꯒꯝꯇ ꯆꯠꯂꯣꯏꯗ꯭ꯔꯥ
ꯀꯥꯡꯁꯦ ꯆꯠꯄ ꯌꯥꯏ ꯆꯠꯇꯕ ꯌꯥꯏ ꯑꯗꯨꯗ ꯀ ꯀꯣꯏ ꯆ ꯎꯝ
ꯀꯣꯏꯊꯣꯛꯎꯁꯨ ꯑꯣꯏꯅꯣ ꯅꯠꯇ꯭ꯔ ꯅꯅ ꯅꯆꯥꯗꯨ ꯄꯨꯔꯒ
ꯄꯦꯝ ꯁꯥꯇ ꯆꯥꯀꯦ ꯊꯛꯀꯦꯅ ꯇꯧꯗꯣꯏ ꯃꯌꯥꯝꯁꯤꯅꯅꯦ ꯄꯩꯁꯥ ꯇꯤꯡꯉꯦ ꯀꯥꯡ ꯀꯣꯃꯤ ꯍꯥꯏ ꯅꯣꯏ ꯀꯩꯅꯣ ꯆꯠꯄꯒꯤ ꯍꯥꯏꯕꯗꯨꯣ ꯀꯃꯥꯏ ꯇꯧꯔꯒꯦ ꯅꯣꯏ ꯍꯌꯦꯡ ꯀꯪꯂꯥ ꯆꯠꯄ ꯀ ꯍꯥꯏꯅꯗꯥꯏꯅ
ꯆꯠꯇꯣꯏꯅꯤ ꯀꯩꯅꯣ
ꯎꯝ ꯒ꯭ꯔꯨꯞ ꯁꯦꯝꯕꯗ ꯍꯥꯞꯈ꯭ꯔꯕꯣꯅ
ꯍꯥꯈ꯭ꯔꯦ
ꯎꯝ ꯐꯥꯏ ꯐꯥꯏ ꯀꯩꯅ ꯌꯥꯝ ꯂꯥꯡꯕ ꯃꯥꯜꯂꯦ
ꯑꯧ ꯑꯩꯈꯣꯏ ꯊꯪꯅꯕꯒꯤꯗ
ꯎꯝ
ꯁꯣꯃꯥꯂꯦ
ꯑꯩꯈꯣꯏꯗ ꯑꯉꯥꯡ ꯃꯆꯥ ꯂꯩꯇꯕꯅꯤꯅ ꯈꯔ ꯆꯤꯛꯑꯦ ꯊꯪꯅꯕꯩꯕꯨꯗꯤ ꯂꯩꯌꯦ ꯚꯔꯥ ꯁꯥꯟꯕ ꯑꯩꯈꯣꯏꯒꯤ
ꯑꯣ
ꯑꯗꯨꯗ
ꯕꯔꯥꯗꯨꯗꯤ ꯊꯥ ꯑꯝꯗꯗꯤ ꯀꯌꯥ ꯂꯥꯛꯑꯦ
ꯋꯥꯔ ꯌꯥꯝ ꯁꯥꯟꯗꯦꯗ ꯂꯩꯁꯥꯕꯤ ꯃꯆꯥ ꯃꯣꯏ ꯇꯔꯥꯃꯨꯛ ꯂꯩꯔꯤꯌꯦꯦ ꯀꯩꯁꯨ ꯂꯧꯗꯦ ꯌꯥꯝꯅ ꯃꯣꯏ ꯈꯔ ꯂꯥꯡꯕꯒꯤ ꯅꯨꯡꯉꯥꯏꯔꯦ
ꯅꯣꯏ ꯅꯨꯄꯥꯗꯤ ꯀꯩꯝ ꯇꯧꯗ꯭ꯔꯣ
ꯈꫭꯏ ꯅꯨꯄꯥꯔꯥ
ꯑꯥ
ꯑ ꯑꯩꯈꯣꯏ ꯅꯨꯄꯥ ꯀꯩꯅꯣ ꯇꯧꯋꯦ ꯎꯝ ꯊꯤꯀꯥ ꯃꯆꯥ ꯇꯧꯍꯜꯂꯦ ꯑꯩꯅ ꯊꯤꯀꯥ ꯃꯆꯥ ꯈꯔ ꯇꯧꯍꯜꯂꯤ ꯑꯩꯈꯣꯏꯒꯤ ꯀꯩꯅꯣ ꯇꯧꯕꯒꯤ ꯂꯩꯥꯏꯔꯛ ꯈꯨꯂꯛꯀꯤ ꯗ꯭ꯔꯦꯟ ꯅꯨꯡ ꯈꯔ ꯂꯩꯗꯅ ꯀꯣꯏꯂꯥꯁ ꯊꯥꯕꯒꯤ ꯑꯗꯨꯒꯨꯝꯕ ꯇ꯭ꯔꯦꯟ ꯇꯧꯕ ꯈꯣꯠꯄ ꯇꯧꯋꯤ ꯅꯣꯏꯒꯤ ꯅꯨꯄꯥꯈꯩ ꯇꯧꯒꯦ
ꯑꯩꯈꯣꯏꯅ ꯄꯥꯗꯤ ꯂꯥꯏꯒꯤ
ꯎꯝ ꯎꯝ
ꯑꯗꯒꯤ ꯎꯝ ꯑꯗꯒꯤ ꯂꯥꯏ ꯑꯩꯈꯣꯏꯒꯤ ꯂꯨꯍꯣꯡꯕ ꯨꯝꯕ ꯑꯗꯒꯤ ꯂꯥꯏꯒꯤ ꯍꯔꯥꯎꯕꯒꯤ ꯊꯤꯟꯕ ꯈꯣꯡ ꯑꯗꯨꯒꯨꯝꯕ ꯂꯣꯏ ꯇꯧꯔ ꯆꯠꯂꯦꯕ
ꯐꯩꯅꯤ ꯑꯗꯨꯗ ꯑꯗꯨꯝ ꯅꯣꯏ ꯑꯉꯥꯡ ꯀꯌꯥꯝ ꯆꯥꯎꯅꯔꯒꯦ
ꯑꯉꯥꯡ ꯌꯥꯝ ꯀꯟꯅ ꯆꯥꯎꯕ ꯑꯣꯏꯗ꯭ꯔꯤꯗ ꯑꯃꯅ ꯀ꯭ꯂꯥꯁ ꯑꯃꯅ ꯆꯍꯤ ꯇꯔꯥꯃꯥꯊꯣꯏ ꯇꯔꯥꯅꯤꯊꯣꯏ ꯍꯥꯏꯔꯛꯑꯦ ꯑꯃꯅ ꯆꯍꯤ ꯅꯤꯄꯥꯜ
ꯎꯝ
ꯅꯣꯏꯒꯤꯗꯤ ꯑꯉꯥꯡꯗꯣ ꯅꯨꯄꯥ ꯅꯨꯄꯤꯔꯣ
ꯅꯨꯄꯤꯅꯦ
ꯑꯣꯝ
ꯅꯨꯄꯤꯅ ꯅꯨꯄꯤ ꯀꯦꯁꯟꯅꯕꯗ ꯏꯁ ꯂꯣꯣꯔꯦ ꯀꯦꯁꯟꯅꯕꯗ ꯃꯥꯅ ꯍꯥꯏꯌꯦꯉꯦ ꯑꯩ ꯇ ꯍꯧꯗꯤꯌꯥ ꯄꯇ ꯅꯪ ꯑꯩ ꯆꯥꯝꯁꯎꯗ꯭ꯔꯤꯕ
ꯃꯨꯗ꯭ꯔꯤ
ꯀꯩꯅꯣ ꯍꯥꯏꯁꯤꯕ ꯀ꯭ꯂꯥꯁ ꯏꯂꯦꯚꯦꯟ ꯇꯨꯋꯜꯞ ꯀꯥꯕꯁꯨ ꯎꯗ꯭ꯔꯤꯕ ꯄꯤꯛꯉꯥꯏꯗꯤ ꯑꯣꯏꯔꯝꯃꯅꯤꯗ ꯅ ꯅꯗꯕ ꯀꯏ ꯔꯕꯥ ꯎꯅꯗꯕ ꯀꯨꯏꯕꯒꯤ ꯑꯣꯏꯔꯝꯃꯤ
ꯝ
ꯑꯁ ꯉꯣꯔꯣꯛ ꯉꯧꯕ ꯑꯃ ꯂꯩꯕꯗꯣꯍꯦ ꯉꯣꯔꯣꯛ ꯉꯧꯕ ꯋꯥꯡ ꯆꯥꯎꯕꯅꯤ ꯎꯝ ꯎꯔꯣꯛꯉꯨꯔꯒꯗꯤ ꯋꯥꯡ ꯆꯥꯎꯋꯦ ꯃꯔꯥꯏꯕꯛꯄꯨꯗꯤ ꯈꯔ ꯊ ꯃꯄꯒ ꯇ
ꯑꯣ ꯄꯔꯄꯔ ꯑꯗꯨꯗꯤ ꯑꯩ ꯑꯃꯨꯛ ꯀꯩꯅꯣꯗ ꯀꯣꯟ ꯑꯃꯨꯛ ꯇꯧꯔꯛꯀꯦ
ꯇꯧꯔꯣ
ꯍꯣꯏ ꯍꯣꯏ